ꯂꯣ
ꯍꯜꯂꯣ
ꯀꯩꯗꯧꯔꯤꯅꯣ
ꯑ ꯆꯥꯛ ꯆꯥꯕ ꯂꯣꯏꯔꯛꯄꯩ ꯐꯝꯃꯤ
ꯑꯗꯨꯗꯤ ꯒ꯭ꯌꯥꯟ ꯈꯔ ꯇꯥꯔꯝꯗꯧ ꯃꯥꯜꯂꯦꯕꯣ
ꯇꯥꯏ ꯉꯁꯥꯏꯗꯒꯤ ꯑꯩꯅ ꯉꯥꯎꯆꯠꯅꯕꯗꯣ
ꯍꯣꯏ ꯀꯩꯒ ꯆꯥꯈ꯭ꯔꯒꯦ ꯑꯣꯛ ꯇꯧꯈ꯭ꯔꯕꯣ ꯑꯗꯨꯝ
ꯑꯥ ꯅꯠꯇꯦ ꯕꯣꯔꯥꯒ
ꯑꯣ ꯑꯣꯛꯁꯦ ꯌꯥꯒꯤꯗ꯭ꯔꯦꯕ
ꯍꯣꯏ ꯑꯣꯛꯁꯦ ꯀꯩ ꯍꯥꯏꯅꯤ ꯂꯩꯕꯗꯤ ꯆꯠꯂꯨꯔꯦꯕꯀꯣ ꯑꯗꯨꯗ ꯁꯦꯝꯍꯧꯗ ꯉꯥꯏꯔꯤꯕ
ꯍꯣ ꯍꯣ ꯑꯗꯨꯗꯤ ꯌꯥꯗ꯭ꯔꯦꯕ ꯄꯣꯠꯁꯦ
ꯍꯣꯏ ꯌꯥꯗ꯭ꯔꯦ ꯑꯗꯨꯝ ꯕꯣꯔꯥ ꯁꯤꯡꯖꯨꯒꯗꯣ ꯑꯣꯟꯊꯒ꯭ꯔꯦ ꯑꯗꯨꯝꯅ
ꯕꯣꯔꯥ ꯁꯨꯖꯨꯅ ꯐꯔꯦ ꯑꯗꯨꯗꯤ
ꯐꯔꯦ ꯑꯁ
ꯕꯨꯣꯔꯥ ꯁꯤꯡꯖꯨꯗꯨꯗꯤ ꯀꯌꯥꯒꯤ ꯑꯣꯢꯅ ꯂꯩꯔ ꯆꯥꯏꯅꯣ ꯃꯤ ꯀꯌꯥ ꯆꯥꯏꯅꯣ ꯀꯣꯟꯅꯥꯕ꯭ꯔꯣ ꯆꯥꯕꯕꯨ
ꯑ ꯃꯤ ꯅꯤꯐꯨꯅ ꯃꯤ ꯅꯤꯐꯨꯅꯦ ꯃꯥꯅꯦ ꯃꯤ ꯅꯤ ꯃꯤ ꯅꯤꯐꯨ ꯑꯌꯦ
ꯃꯤ ꯃꯔꯤꯅ ꯂꯨꯄꯥ ꯀꯨꯟꯊ꯭ꯔꯥ ꯀꯨꯟꯊ꯭ꯔꯥ ꯇꯧꯔꯒ ꯆꯥꯒ꯭ꯔꯦ
ꯑꯩꯁꯨ ꯈꯜꯂꯝꯃꯤꯅꯦ ꯀꯩꯅꯣ ꯃꯤ ꯅꯤꯐꯨ ꯍꯥꯏꯁꯤꯕꯨ
ꯁꯣꯏꯒꯤꯕꯅꯦ ꯁꯣꯏꯒꯤꯕ ꯃꯤꯖꯦ
ꯍꯣ ꯍꯣ ꯍꯣ ꯍꯧꯖꯤꯛꯇꯤ ꯀꯩꯗꯧꯔꯝ ꯕꯤꯔꯝꯃꯤꯅꯣ ꯁꯣꯝꯕꯣ
ꯉꯥꯎꯔꯦꯕ ꯄꯣꯠꯁꯦ
ꯁꯣꯝꯁꯦ ꯀꯩꯗꯧꯔꯤꯅꯣ ꯍꯧꯖꯤꯛꯇꯤ ꯀꯩꯗꯧꯕꯤꯔꯤꯒꯦ
ꯑꯥ ꯍꯧꯖꯤꯛꯇꯤ ꯆꯥꯕ ꯂꯣꯏꯔꯕꯅꯤꯅ ꯂꯥꯏꯔꯤꯛ ꯔꯣꯝꯗ ꯑꯣꯟꯁꯜꯂꯦꯀꯣ
ꯑꯃꯁꯦ ꯂꯥꯏꯌꯦ ꯂꯩ ꯀꯩꯏꯝ ꯂꯩꯇꯦꯕ ꯅꯠꯇ꯭ꯔꯥ
ꯃꯥꯥꯟꯅꯩ ꯀꯩ ꯍꯥꯏꯅꯤꯈꯗꯤ ꯃꯌꯥꯝꯒ ꯃꯥꯟꯅꯔꯒ ꯀꯣꯏꯕ ꯆꯠꯄꯁꯨ ꯐꯪꯕ ꯅꯠꯇꯦ ꯑꯗꯨꯅ
ꯎꯝ
ꯁꯨꯃꯥꯏꯅ ꯂꯩꯕ ꯇꯥꯕꯅꯦ ꯍꯌꯦꯡꯁꯨ ꯑꯥ ꯇꯦꯁꯅꯤꯀꯣ
ꯍꯥ
ꯍꯌꯦꯡꯖꯨ ꯇꯦꯁꯅꯦꯕ
ꯏꯃꯥꯗꯨꯗꯤ ꯀꯃꯥꯏꯅ ꯇꯧꯔꯒꯦ ꯄꯥꯕ ꯈꯣꯠ ꯇꯧꯗꯣꯏꯅꯣꯕ
ꯑ ꯇꯧꯗꯦꯗ ꯏꯕꯁꯦ ꯏꯕꯁꯦ ꯂꯣꯏꯗ꯭ꯔꯤꯐꯥꯎꯗꯤ ꯑꯩꯁꯦ ꯄꯥꯅꯤꯡꯕꯁꯦ ꯀꯌꯥ ꯐꯥꯎꯗꯦꯕ
ꯑꯗꯨꯗꯤ ꯅꯪꯉꯒ ꯑꯩꯒ ꯀꯟꯗꯤꯁꯟꯁꯦ ꯃꯥꯟꯅꯩꯌꯦ ꯑꯩꯁꯨ ꯑꯝꯇ ꯏꯕ ꯂꯣꯏꯗ꯭ꯔꯤꯅꯦ
ꯃꯥꯅꯔꯤ ꯑꯗꯣ ꯀꯩꯅꯣꯅꯦ ꯀꯣ ꯃꯌꯥꯝ ꯄꯨꯝꯅꯃꯛꯇ ꯑꯗꯨ ꯄꯥꯟꯅꯔꯛꯀꯅꯤꯀꯣ ꯏꯕꯥꯅꯤꯒꯤ ꯁꯤꯟꯕꯒꯤ ꯂꯩꯔꯣꯏꯗꯣꯏꯅꯦꯀꯣ ꯍꯌꯦꯡꯁꯦ
ꯑꯗꯣ ꯑꯩꯁꯨ ꯍꯣꯔꯦꯟ ꯍꯥꯏꯐꯦꯠꯇꯗꯤ ꯌꯦꯡꯁꯤꯟꯖꯤꯔꯗꯤ ꯈꯜꯂꯦ
ꯍꯣꯔꯦꯟ ꯍꯥꯏꯐꯦꯠ ꯍꯥꯏꯐꯦꯠꯄꯨꯗꯤ ꯍꯣꯔꯦꯟ ꯄꯥꯕꯕꯨꯗꯤ ꯌꯥꯅꯤ
ꯀꯔꯤ ꯁꯕꯖꯦꯛꯀꯤꯅꯣ ꯇꯦꯁ ꯇꯧꯔꯤꯁꯤꯕꯣ
ꯑ ꯔꯤꯡꯊꯣꯏ
ꯑꯣ ꯃꯗꯨꯁꯨ ꯐꯖꯅꯗꯤ ꯀꯩꯅꯣ ꯇꯧꯕꯅꯤꯍꯦ ꯐꯖꯅꯗꯤ ꯇꯥꯛꯄꯅꯤ ꯍꯦ ꯃꯥꯖꯨ
ꯍꯥꯏꯗꯤ ꯃꯥꯏ ꯈꯨꯗꯛꯇ ꯄꯥꯔꯒ ꯈꯨꯗꯛꯇ ꯐꯥꯕꯤ ꯑꯃ ꯂꯩꯕꯗꯣ
ꯍꯣꯏ ꯑꯗꯨꯅ ꯑꯗꯨꯅꯕꯨꯗꯤ ꯐꯔꯤꯅꯦ ꯑꯩꯈꯣꯏ ꯑꯩꯈꯣꯏꯗꯗꯤ
ꯁꯤꯗ ꯑꯩꯁꯦ ꯐꯣꯟꯁꯦ ꯋꯥꯔꯤ ꯁꯥꯟꯅꯔꯒ ꯆꯠꯂꯒꯅꯦ
ꯅꯪꯁꯨ ꯀꯩꯗꯧꯕꯩꯅꯣ ꯈꯔ ꯍꯥꯏꯐꯦꯠ ꯌꯦꯡꯉꯨ ꯌꯥꯗ꯭ꯔꯣ
ꯑꯁ ꯃꯥ ꯇꯨꯝꯕ ꯂꯩꯍꯧꯕꯅꯦ ꯃꯥ ꯇꯨꯝ ꯂꯩꯍꯧꯕꯗꯨꯗ ꯑꯩꯁꯦ ꯄꯥꯏꯔ ꯊꯣꯔꯛꯄꯅꯦ ꯑꯗꯨꯒ
ꯑꯗꯨ ꯑꯣꯏꯔꯁꯨ ꯁꯨꯝ ꯂꯩꯗꯅ ꯍꯥꯏꯗꯤ ꯍꯧꯖꯤꯛꯇꯤ ꯍꯥꯏꯗꯤ ꯀꯥꯔꯟ ꯑꯃ ꯇꯥꯔꯤꯕꯅꯤꯅ ꯄꯣꯠꯇꯣ
ꯃꯥꯅꯦ ꯃꯥꯅꯦ ꯃꯥꯅꯦ ꯃꯥꯅꯦ ꯁꯖꯤꯅꯤ ꯅꯪ ꯇꯨꯝꯃꯤꯀꯥꯟꯗ ꯑꯩ ꯑꯝ ꯁꯤꯜꯂꯨꯒꯦ ꯈꯨꯁꯤ ꯅꯪ ꯇꯨꯝꯃꯤ ꯏꯀꯥꯟꯗ ꯁꯦꯝꯗꯣꯏꯔꯣ ꯑꯝꯗ ꯏꯔꯨꯒꯦ
ꯑ
ꯉꯥꯛꯇꯪ ꯉꯥꯛꯇꯪ ꯄꯥꯏꯌꯨꯀꯣ
ꯍꯣꯏ ꯍꯣꯏ ꯌꯥꯝꯗꯤ ꯀꯨꯏꯔꯅꯣ
ꯎꯝ ꯅꯪꯕꯨ ꯀꯩꯗꯧꯔꯒꯦ
ꯀꯩꯁꯨ ꯇꯧꯗꯦ ꯑꯌꯣ ꯑꯩ ꯂꯥꯏꯔꯤꯛ ꯂꯥꯏꯔꯤꯛ ꯂꯧꯔꯨꯕꯅꯦ
ꯃꯤ ꯂꯩꯔꯗꯤ ꯊꯣꯡꯗꯨ ꯂꯣꯟꯖꯟꯒꯤꯕꯅ ꯐꯗꯧ ꯃꯥꯜꯂꯦ ꯑꯗꯣ ꯋꯥ꯭ ꯌꯥꯝ ꯉꯥꯡꯅꯕꯅꯨꯀꯣ ꯅꯣꯏ ꯇꯥꯅꯤꯡꯗꯦ
ꯍꯣꯏ ꯀꯩ ꯍꯥꯏꯅꯤ ꯂꯩꯃꯤꯟꯅꯕ ꯃꯁꯤꯡꯁꯦ ꯌꯥꯝꯅ ꯀꯥꯔꯥꯟ ꯇꯥꯅꯩ ꯍꯥꯏꯇꯥꯔꯦꯅꯦ ꯑꯁ ꯃꯊꯧ ꯃꯔꯝ ꯑꯝꯇ ꯈꯪꯅꯗꯦ
ꯊꯣꯡ ꯂꯣꯟꯖꯟꯒꯤꯕꯅ ꯐꯗꯧ ꯃꯥꯜꯂꯤ ꯃꯤ ꯂꯩꯇ꯭ꯔꯒꯗꯤ ꯅꯣꯏꯒꯤ ꯔꯨꯝꯗꯣ ꯌꯥꯝꯅ ꯂꯥꯡꯉꯦ ꯍꯥꯏꯕ ꯑꯩꯁꯦ ꯍꯧꯖꯤꯛꯀꯤ ꯃꯈꯣꯟꯗꯨꯗ ꯆꯖꯔꯒ ꯂ ꯊꯝꯃꯔꯒ
ꯑꯗꯨ ꯑꯗꯨꯒꯤꯗꯤ ꯀꯩꯝ ꯈꯜꯂꯨꯅꯨ ꯀꯩ ꯀꯩꯁꯨ ꯇꯧꯔꯦ ꯃꯥ ꯀꯩ ꯀꯩꯝ ꯇꯧꯔꯛꯑꯣꯏ ꯑꯗꯨ
ꯁꯨꯝ ꯂꯩꯗꯅ ꯕꯛ ꯊꯅ ꯇꯧꯔꯛꯑꯗꯤꯅ ꯍꯥꯗ꯭ꯔꯤꯁꯦ ꯑꯩꯈꯣꯏꯒꯤꯈꯜꯂꯛꯀꯅꯤꯗꯅ
ꯍꯣꯏ ꯑꯗꯨꯕꯨꯗꯤ ꯍꯥꯏꯗꯤ ꯍꯧꯖꯤꯛꯁꯦ ꯃꯣꯏꯅ ꯇꯧꯔꯛꯇꯣꯏꯁꯦ ꯑꯩꯈꯣꯏꯗꯒꯤꯅ ꯃꯣꯏꯅ ꯉꯝꯃꯦꯕ
ꯃꯥꯅꯦ ꯃꯥꯅꯦ ꯃꯣꯏ ꯃꯈꯥꯗ ꯂꯩꯔꯤꯕꯅꯤ ꯌꯥꯗꯦꯕ ꯑꯗꯨꯒꯨꯝꯕꯗꯣꯁꯨ
ꯑꯁ ꯑꯗꯨꯒꯅꯦ ꯑꯁꯣꯝꯁꯤꯅꯅꯦ ꯑꯁꯣꯝꯒꯤ ꯔꯨꯝꯁꯤꯅꯅꯦ ꯑꯩꯁꯤꯅꯅꯦ ꯆꯪꯉꯦ ꯑꯗꯨꯒ ꯃꯣꯏꯗꯣ ꯑꯝ ꯄꯤꯔꯛꯑꯣ ꯏꯗ꯭ꯔꯗꯤ ꯅꯣꯏ ꯇꯨꯝꯃꯗꯤꯅ ꯍꯦꯛ ꯍꯥꯏꯔꯨꯔꯦ
ꯎꯝ
ꯇꯨꯝꯃꯤꯕ ꯃꯥꯅ ꯁꯤꯟꯗꯣꯔꯤꯅꯤꯌꯦ
ꯇꯧꯕ ꯇꯧꯕꯅꯦ ꯑꯩꯉꯣꯟꯗꯁꯨ ꯉꯔꯥꯡ ꯇꯧꯔꯛꯑꯦ ꯑꯗꯣ ꯑꯩꯅ ꯑ ꯑꯍꯥꯟꯕꯗ ꯍꯪꯉꯨꯔꯦ ꯑꯩꯁꯦ ꯅꯪ ꯕꯣꯏꯗꯔ ꯀꯩꯅꯣ ꯇꯧꯗ ꯇꯥꯔꯗꯤ ꯑꯩꯕꯨ ꯁꯤꯜꯂꯨꯒꯦ ꯂꯑꯣ ꯍꯥꯏ ꯑꯗꯨꯃꯥꯏꯗ ꯑꯩ ꯁꯤꯟꯗꯣꯏꯅꯤꯍ ꯂꯩꯔꯒ ꯍꯥꯏ ꯇꯨꯝꯃꯤꯕꯅꯤꯀ ꯃꯥꯁꯦ ꯑꯩ ꯁꯤꯡꯗꯨꯅꯦꯍꯥꯟ ꯂꯩꯔꯒ ꯍꯥꯏꯔꯛꯑꯦ ꯃꯥꯁꯦ ꯑꯗꯨꯗ ꯑꯩꯅ ꯑꯣ ꯐꯔꯦ ꯐꯔꯦ ꯑꯗꯨ ꯑꯩꯗꯤ ꯊꯝꯃꯝꯃꯦꯀꯣ ꯑꯗꯨꯐꯥꯎꯗꯤꯦ ꯑꯗꯨꯗꯨꯒ ꯑꯃꯨꯛꯀꯁꯨ ꯅꯥꯟꯋꯥꯩ ꯆꯪꯉꯨꯔꯦꯅꯦ ꯑꯗꯨꯗꯁꯨ ꯑꯃꯨꯛꯀꯁꯨ ꯐꯖꯟꯅ ꯄꯤꯔꯛꯑꯣ ꯍꯥꯏ ꯑꯗꯨꯝ ꯀꯥꯟꯗꯁꯨ ꯃꯥꯁꯦ ꯁꯤꯜꯂꯝꯗꯤ ꯆꯥꯛ ꯆꯆꯥ ꯂꯩꯔꯝꯃꯦ ꯑꯗꯨꯗꯨꯒ ꯅꯪ ꯈꯪ ꯀꯧꯗ ꯇꯥꯔꯗꯤ ꯑꯩ ꯏꯔꯒꯦ ꯅꯪ ꯂꯣꯏꯔꯒ ꯑꯃꯨꯛ ꯅꯪ ꯁꯤꯖꯤꯡꯉꯀꯥꯟꯗ ꯑꯩꯉꯣꯟꯗ ꯍꯥꯏꯔꯛꯑꯣ ꯑꯩ ꯊꯤꯜꯂꯛꯀꯦ ꯊꯤꯜꯂꯛꯀꯦ ꯍꯥꯏꯕꯕꯨ ꯋꯥ ꯍꯥꯏꯔꯝꯃꯤꯗꯦꯕ ꯑꯩ ꯅꯉꯣꯟꯗ
ꯑ
ꯍꯥꯎꯗ ꯋꯥ ꯑꯁ ꯑꯩ ꯁꯤꯟꯗꯨꯣꯏꯅꯦ ꯑꯃꯨꯛ ꯇꯧꯔꯛꯑꯦ ꯑꯗꯨꯗꯨꯗꯣ ꯑꯗꯨ ꯉꯁꯥꯏꯗ ꯁꯤꯡꯅ ꯆꯥꯛ ꯑꯃꯨꯛ ꯆꯥ ꯂꯩꯔꯝꯃꯦ ꯍꯧꯖꯤꯛꯅꯅ ꯍꯥꯏꯔꯛꯑꯦ ꯑꯩꯁꯦ ꯑꯗꯣ ꯍꯣꯏ ꯍꯣꯏ ꯂꯧꯔꯣ ꯂꯧꯔꯣ ꯍꯥꯏꯔꯒ ꯑꯣꯏꯅ ꯄꯤꯔꯛꯑꯦ ꯃꯥꯁꯦ ꯃꯥꯁꯦ ꯁꯜꯍꯧꯔꯗꯕ ꯄ꯭ꯔꯖꯥꯅꯦ ꯃꯣꯏꯗꯤ ꯃꯇꯝ ꯃꯌꯥ ꯄꯦꯁ ꯑꯃꯅꯤ ꯋꯥꯔꯤꯅꯤ ꯍꯥꯏ ꯃꯣꯏ ꯂꯣꯏꯔꯕ ꯍꯥꯏꯁꯦ ꯑꯩꯈꯣꯏꯗꯤ ꯀꯥꯏꯗꯒꯤ ꯌꯥꯝ ꯊꯤꯅ ꯋꯥꯠꯂꯦꯕ ꯈꯤꯇꯪ ꯈꯟꯕꯤꯕ ꯌꯥꯏꯑꯕ
ꯑꯗꯨꯅ ꯑꯩꯁꯨꯅꯦ ꯑꯩꯁꯨꯅꯦ ꯄꯤꯔꯛꯑꯣꯅ ꯍꯥꯏꯔꯦ ꯑꯗꯨ ꯇꯨꯝꯃꯤꯕ ꯃꯥꯅ ꯃꯥ ꯁꯤꯟꯗꯣꯏꯅꯤ ꯑꯗꯨ ꯑꯩꯅ ꯑꯃꯗꯤ ꯑꯃꯨꯛ ꯅꯪ ꯇꯣꯃꯗꯤ ꯑꯩ ꯏꯔꯨꯒꯦ ꯍꯥꯏꯔꯒ ꯄꯨꯔ ꯂꯥꯛꯑꯦꯗꯅ
ꯍꯣꯟꯕꯅ ꯍꯤꯡꯕ ꯍꯥꯏꯁꯤꯃꯛꯇꯕꯨ ꯌꯥꯝ ꯉꯥꯎꯕꯅꯦ ꯍꯥꯏꯕ
ꯐꯔꯦꯗꯅ ꯑꯗꯨꯗꯤ ꯑꯩ ꯄꯨꯔꯦ ꯇꯨꯝꯃꯤꯕ ꯃꯥꯜꯅꯦ ꯍꯥꯏꯕ ꯑꯗꯨꯒ ꯑꯩꯁꯦ ꯁꯤꯟꯗꯣꯏꯅꯦꯅ ꯍꯦꯛꯇ ꯍꯧꯒꯠꯂꯛꯄ ꯉꯝꯃꯦ ꯍꯥꯏꯕ ꯕꯦꯇ꯭ꯔꯤ ꯌꯥꯎꯗꯦ ꯃꯥꯏ ꯐꯣꯟꯗꯣ ꯑꯗꯨꯅ ꯁꯤꯟꯗꯧꯔꯕꯅꯤ
ꯅꯥ ꯂꯣ ꯑꯗꯨꯝ ꯍꯥꯏꯐꯦꯠꯇꯪ ꯃꯑꯣꯡꯗ ꯍꯥꯏꯔꯛꯎꯅꯦ ꯑꯣ ꯑꯣ ꯊꯣꯛꯄꯅꯦ ꯇꯧꯕꯅꯦ ꯃꯣꯏ ꯇꯣꯉꯥꯟ ꯑꯃ ꯂꯩꯕꯅꯦ ꯃꯌꯥꯝꯒ ꯀꯩ ꯍꯥꯏꯅꯤ ꯑꯩ ꯍꯥꯏꯕꯐꯝ ꯈꯪꯗ ꯑꯣ
ꯇꯣꯉꯥꯟꯕ ꯅꯦꯆꯔ ꯑꯃ ꯃꯣꯏꯒꯤ ꯃꯌꯥꯝꯒ ꯃꯥꯟꯅꯗꯕ ꯑꯃ
ꯎꯁꯨꯔ ꯌꯥꯝ ꯄꯥꯗ ꯑꯗꯣ ꯅꯪꯕꯨ ꯏꯒꯗꯕ ꯀꯌꯥ ꯋꯥꯠꯂꯤꯒꯦ ꯀꯦꯁ ꯀꯌꯥ ꯂꯩꯔꯒꯦ ꯅꯪꯕꯨ
ꯑ ꯀꯦꯁ ꯇꯔꯥꯅꯤꯄꯥꯜ ꯏꯗꯣꯔꯦ
ꯑꯣ ꯑꯗꯨꯗꯤ ꯅꯪ ꯀꯩꯅꯣꯗꯤ ꯑꯦꯟꯇꯤꯗꯤ ꯀꯌꯥ ꯑꯣꯏꯔꯛꯒꯦ
ꯑꯦꯟꯇꯤꯗꯤ ꯇꯔꯥꯃꯉꯃꯨꯛ ꯂꯣꯏꯖꯔꯣꯏ
ꯅꯣꯔꯃꯦꯜꯅꯤ
ꯅꯣꯔꯃꯦꯜꯗꯤ ꯅꯤꯄꯥꯟ ꯂꯣꯏꯔꯦ
ꯅꯣꯡꯃꯦ ꯑꯣꯗꯤ ꯀꯌꯥ
ꯅꯣꯔꯃꯦꯜꯗꯤ ꯀꯩꯕ
ꯅꯣꯔꯃꯦꯜꯗꯤ ꯀꯌꯥ ꯂꯩꯔꯤꯒꯦꯕ ꯅꯣꯔꯃꯦꯜꯒꯤ ꯏꯒ ꯇꯧꯁꯦ
ꯑꯍꯣ ꯅꯣꯔꯃꯦꯗꯤ ꯏꯒꯗꯕꯁꯦ ꯀꯩꯅꯣ ꯈꯛ ꯏꯗ ꯉꯥꯏꯔꯤꯌꯦ ꯅꯤꯄꯥꯟꯈꯛ ꯏꯗ ꯉꯥꯏꯔꯤꯌꯦ ꯑꯗꯣ ꯑꯇꯩꯗꯤꯗꯣꯏ ꯋꯥꯠꯂꯤ
ꯏꯃꯅꯌꯥꯝ ꯏꯃꯥꯟꯅꯕꯣꯔ ꯂꯦꯜꯗꯤ ꯄꯥꯏ ꯂꯩꯔꯦꯕ
ꯍꯣꯏ
ꯅꯪꯕꯨ ꯅꯔꯥꯟ ꯅꯍꯥꯟ ꯑꯅꯤ ꯇꯤꯔꯝꯗꯥꯏꯅꯦ
ꯍꯣꯏ ꯏꯔꯝꯃꯦꯗꯣ ꯁꯤꯟꯗ꯭ꯔꯦ ꯑꯩꯅ
ꯏꯃ ꯅꯪꯒꯤ ꯑꯅꯤꯗꯒꯤ ꯌꯥꯝ ꯌꯥꯝ ꯀ
ꯑ ꯅꯣꯔꯃꯦꯜꯁꯦ ꯆꯨꯝꯃꯤ ꯆꯨꯝꯃꯤ ꯅꯤꯄꯥꯜꯅꯦ ꯑꯩꯅ ꯏꯁꯦ ꯅꯣꯔꯃꯦꯜ ꯅꯤꯄꯥꯥꯟ ꯃꯥꯄꯜ ꯍꯧꯔꯝꯃꯦꯗ ꯃꯥꯄꯜ ꯍꯧꯔꯝꯃꯦ ꯂꯣꯏꯁꯟꯗꯕ
ꯌꯥ ꯂꯧꯕꯤꯔꯝꯃꯦ ꯑꯩꯈꯣꯏꯗꯤ ꯑꯃꯠꯇ ꯏꯈꯤ꯭ꯔꯦꯕ ꯑꯩ ꯏꯗꯉꯥꯏꯔꯤꯕꯅꯦ ꯑꯩꯗꯤ
ꯑꯦꯅꯦ ꯅꯣꯔꯃꯦꯜꯗꯨꯁꯨ ꯏꯗ꯭ꯔꯗꯤ ꯑꯃꯇꯪ ꯄ ꯑꯇꯩꯗꯪ ꯏꯔ ꯄꯤꯛꯈꯠꯂꯒ ꯇꯔꯦꯠꯇꯪ ꯏꯔ ꯄꯤꯈꯠꯂꯗꯤ ꯅꯣꯔꯃꯦꯜꯗꯣ ꯌꯥꯝꯅ ꯅꯪꯒꯤ ꯑꯣꯖꯔ
ꯍꯣꯏ ꯍꯣꯏ ꯉꯥꯡꯕꯅꯦ ꯉꯥꯡꯕꯅꯦ ꯑꯩꯈꯣꯏ ꯑꯣꯖꯥ ꯍꯣꯏꯕꯨꯗꯤ ꯃꯩ ꯆꯥꯠꯇꯤ ꯂꯣꯏꯅ ꯀꯛꯈꯠꯂꯒ ꯂꯩꯔꯕ ꯃꯥꯥꯗꯨꯅꯦ
ꯑꯗꯨꯅ ꯉꯥꯡꯕꯗꯣ ꯇꯥꯅꯤꯡꯗꯦꯅ ꯑꯩꯅ ꯅꯣꯔꯃꯦꯜꯗꯤ ꯏꯁꯁꯤꯜꯂꯕ
ꯍꯣꯏ ꯃꯣꯏꯕꯨꯗꯤ ꯉꯥꯡꯕꯗ ꯍꯥꯂꯦꯟꯗ꯭ꯔ ꯉꯇ ꯌꯥꯝ ꯊꯤꯅ ꯉꯖꯕ ꯉꯥꯡꯖꯔꯒꯦꯣ ꯑꯩꯈꯣꯏꯗꯤꯅ ꯍꯥꯏꯔ ꯂꯩꯉꯜꯗꯦ
ꯃꯥꯅꯦ ꯃꯌꯥꯝꯒꯤ ꯑꯁꯣꯏꯕ ꯑꯃ ꯑꯁꯣꯏꯕ ꯑꯃ ꯂꯩꯕꯗ ꯉꯥꯡꯍꯧꯔꯒꯦ ꯃꯁꯤꯗꯤ ꯅ ꯇꯦꯛꯁꯇꯥꯠ ꯔꯨꯝꯁꯤꯗ ꯌꯧ ꯇꯧꯔꯛꯇꯣꯏ
ꯁꯨꯡꯁꯣꯏ ꯁꯣꯏꯗ꯭ꯔꯁꯤꯅꯦ ꯈꯤꯇꯪ ꯀꯦꯕꯒꯤꯐꯧꯅꯦ ꯉꯥꯡꯕ ꯉꯝꯃꯤꯕ ꯃꯤꯅꯦ
ꯎꯝ
ꯎ ꯇꯧꯔꯣꯏꯁꯤ
ꯏꯁꯀꯦꯟꯒ ꯇꯥꯔꯗꯤ ꯏ ꯃꯥꯜꯂꯛꯑꯁꯨꯅꯦ ꯋꯥꯏꯑꯗꯣ ꯇꯧꯔꯦ
ꯑꯗꯨꯅꯦ ꯑꯩꯁꯨꯅꯦ ꯋꯥꯔꯕꯅꯦ ꯑꯩꯁꯨ ꯈꯨꯠꯀꯖꯦ ꯆꯣꯛꯊꯔꯕꯅꯦ
ꯅꯪ ꯀꯩꯅꯣ ꯇꯧꯋꯣ ꯆꯥꯔꯖꯇꯣ ꯑꯗꯨꯝ ꯇꯧꯑꯣ ꯀꯩꯁꯨ ꯇꯧꯔꯣꯏꯑꯦ
ꯁꯨꯝ ꯀꯩ ꯍꯥꯏꯅꯤ ꯏꯁꯥꯗ ꯀꯩ ꯍꯥꯏꯗꯣꯏꯅꯣ ꯄꯥꯈꯠꯄ ꯍꯥꯏꯒꯗ꯭ꯔꯥ ꯑꯃ ꯇꯧꯕ ꯃꯉꯣꯟꯗ ꯇꯤꯜ ꯑꯃ ꯇꯧꯋꯦꯕ ꯎꯝ
ꯍ ꯑꯗꯨꯝ ꯌꯥꯅꯤ ꯑꯗꯨꯝ ꯇꯧ ꯑꯗꯨꯝ ꯀꯩꯁꯨ ꯇꯧꯔꯣꯏ ꯃꯥ ꯆꯪꯉꯛꯀꯗꯣꯏꯔꯦ ꯍꯥꯏꯗꯤꯅꯦ ꯑꯩ ꯑꯩꯁꯨ ꯇꯧꯗꯣꯏꯅꯦꯕ ꯄꯣꯠꯁꯦ
ꯍꯣꯏ ꯑꯗꯨꯕꯨꯗꯤ ꯍꯣꯏ ꯍꯣꯏ ꯍꯣꯏꯗ ꯃꯣꯏꯅ ꯇꯧꯕꯗꯤ ꯌꯥꯔ ꯑꯩꯈꯣꯏ ꯇꯧꯕꯗꯤ ꯀꯩꯗꯧ ꯌꯥꯔꯣꯏꯗꯣꯏ
ꯃꯥꯅꯦ ꯁꯁꯣꯝꯗꯗꯤ ꯐꯣꯡꯅ ꯉꯥꯛꯇꯅꯦ ꯄꯥꯏꯍꯧꯔꯤ ꯃꯌꯥꯝꯁꯦ
ꯍꯣꯏ ꯑꯗꯨꯅꯦ ꯍꯥꯏꯁꯦ ꯎ ꯃꯤꯗꯥꯗꯁꯨ ꯂꯩꯔꯦ ꯑꯗꯨꯅꯦ ꯇꯩꯔꯤꯁꯦ
ꯅꯨꯃꯤꯗꯥ ꯃꯤꯗꯥꯅ ꯄꯨꯔꯦꯗꯣ ꯇꯧ ꯂꯩꯔꯦꯕ
ꯑꯗꯣ ꯌꯦꯟ ꯑꯣꯛ ꯇꯧꯔꯝꯃꯒ ꯀꯩꯅꯣ ꯕꯣꯔꯥꯗ ꯆꯥꯕꯖꯤ ꯀꯩ ꯐꯥꯎꯕꯤꯒꯦ
ꯍꯣꯏ ꯑꯗꯣ ꯑ ꯑꯅꯤꯗꯨꯁꯨ ꯑꯗꯨꯝ ꯆꯠꯈꯤꯕꯅꯤꯅ ꯏꯕꯥꯅꯤ ꯁꯨ ꯆꯠꯂꯝꯃꯗꯤ ꯍꯥꯏꯕꯒꯤ ꯀꯣꯛ ꯑꯃꯗꯤ ꯂꯥꯛꯑꯦꯀꯣ ꯑꯩꯁꯨ
ꯎ ꯑꯁ ꯑꯩ ꯍꯗ ꯍꯧꯖꯤꯛꯇ ꯂꯥꯛꯑꯦ ꯉꯁꯥꯏ ꯃꯣꯏꯒꯤ ꯃꯣꯏꯒꯤ ꯂꯨꯞ ꯆꯠꯄꯒꯤ ꯂꯨꯞ ꯈꯨꯝꯖꯔꯛꯄꯗꯣ ꯎꯕꯗ ꯑꯗꯨꯝ ꯍꯟꯗ꯭ꯔꯕꯅꯦ ꯑꯁ ꯀꯩꯁꯨ ꯂꯩꯕ ꯄꯣꯠ ꯅꯠꯇꯦꯗ ꯁꯤꯗꯤ
ꯆꯠꯂꯝꯃꯒꯗꯤ ꯍꯧꯖꯤꯛ ꯑꯗꯨꯝ ꯆꯥꯂꯨꯔꯒ ꯍꯜꯂꯛꯑꯝꯕꯁꯨ ꯌꯥꯔꯦꯕ
ꯌꯥꯝꯆ ꯅꯪꯉꯦ ꯇ ꯑꯗꯨꯗꯤ
ꯑꯗꯨꯒ ꯍꯧꯖꯤꯛꯇꯒ ꯀꯣꯏꯂꯥꯎ ꯂꯥꯎꯔꯒ ꯈꯦꯁꯤ ꯄꯨꯔꯛꯄ꯭ꯔꯥ ꯌꯦ
ꯅꯪꯉꯣꯟꯗꫪꯣ
ꯍꯣꯏ
ꯍꯥꯏꯃ ꯑꯗꯨꯗꯤ ꯀꯥꯏꯗ ꯊꯣꯛꯑꯑꯣ ꯀꯥꯏꯗ ꯄꯨꯔꯛꯇꯣꯏꯒꯦ ꯑꯩꯁꯤꯕꯨꯛ ꯄꯥꯏꯔ ꯆꯠꯂꯒ ꯄꯨꯔꯛꯄ ꯌꯥꯕ ꯍꯪꯉꯕ ꯌꯥꯗ꯭ꯔꯣ
ꯑꯗꯨꯅ ꯍꯥꯏꯁꯦ ꯈꯦꯆꯤ ꯄꯨꯔꯛ ꯏꯔꯣ ꯈꯦꯆꯤ ꯄꯨꯔꯛꯑꯕꯣꯌꯦ
ꯎꯝ
ꯑ ꯃꯥꯅ ꯊꯥꯗꯣꯛꯑꯝꯃꯗꯤ ꯑꯗꯨ ꯎꯝ
ꯊꯥꯗꯣꯛꯑꯝꯃꯒꯁꯨ ꯄꯨꯗꯤ ꯄꯨꯔꯛꯑꯣꯗꯣꯏꯕ
ꯄꯨꯔꯛꯑꯣꯏ ꯑꯗꯨ ꯑꯣꯏꯁꯨ ꯌꯨꯝꯗ ꯆꯠꯂꯕꯅꯤꯅ ꯈꯦꯁꯤ ꯍꯧꯕ ꯏꯃꯨꯡ ꯑꯃꯕꯨꯗꯤ ꯌꯥꯎꯔꯤꯌꯦ ꯑꯩꯈꯣꯏꯒꯤ ꯑꯗꯨꯗ ꯆꯠꯄꯗ ꯈꯤꯇꯪꯈꯛ ꯇꯤꯐꯤꯟ ꯃꯆꯥ ꯑꯃꯥꯗ ꯍꯥꯄꯛꯄꯗꯤ ꯌꯥꯏꯗꯅ
ꯃꯥꯅꯦ ꯃꯥꯅꯦ ꯃꯥꯒꯤ ꯑꯈꯣꯏ ꯆꯠꯂꯨꯕꯒꯤ ꯑꯋꯥ ꯃꯥꯒꯤ ꯑꯋꯥꯃꯟꯗꯣ ꯄꯤꯕꯤꯗꯣꯏꯅꯦꯕ ꯑꯩꯈꯣꯏꯅ
ꯍꯣꯏ ꯑꯗꯨ ꯑꯣꯏꯗ꯭ꯔꯦꯕꯗꯣ
ꯃꯥꯅ ꯊꯣꯛꯍꯟꯖꯕꯅꯤꯗ ꯑꯗꯨꯗꯨꯒ ꯑꯩꯩꯅꯅꯦ ꯍꯪꯗꯤ ꯍꯪꯉꯛ ꯑꯅꯨꯗꯅ ꯑꯗꯨꯗꯤ ꯑꯗꯨꯒꯨꯝꯕ ꯋꯥꯗꯨꯗꯤ
ꯃꯥ ꯃꯁꯥꯅ ꯑꯗꯨꯃꯥꯏꯅ ꯇꯧꯔꯕꯅꯤꯅ ꯇꯥꯖꯕꯗꯣ ꯑꯗꯨꯝ ꯐꯪꯖꯗ꯭ꯔꯦꯗꯅ
ꯑꯗꯨꯅꯦ ꯍꯥꯏꯖꯦ ꯈꯤꯇꯪ ꯈꯟꯕ ꯌꯥꯏ ꯍꯥꯏꯕꯅꯤꯗ ꯑꯩ ꯁꯨꯃꯥꯏꯅ ꯇꯧꯔꯒꯗꯤ ꯑꯉꯥꯡꯁꯤꯡꯁꯤꯅ ꯌꯥꯔꯣꯏ ꯄꯨꯔꯛꯑꯣꯏ ꯍꯥꯏꯕꯗꯣ ꯈꯟꯒꯗꯕꯅꯦꯕ ꯍꯥꯏꯕ
ꯑꯗꯨ ꯈꯟꯗ꯭ꯔꯕ ꯈꯜꯍꯧꯗ꯭ꯔꯕ ꯃꯥꯜꯂꯦ ꯃꯥꯅꯦ
ꯎꯝ ꯑꯩꯈꯣꯏꯅ ꯍꯦꯛ ꯍꯥꯏꯕꯗꯁꯨ ꯍꯦꯛ ꯍꯦꯛ ꯌꯥꯅꯤꯡꯗꯕ ꯃꯥꯜꯂꯦ ꯃꯤ ꯑꯃ ꯀꯩ ꯀꯩ ꯑꯃ ꯆꯪꯉꯛꯑꯗꯤ ꯑꯗꯨꯝ ꯌꯥꯕ ꯌꯥꯕ
ꯍꯣꯏ ꯑꯗꯒꯤ ꯁꯨꯝ ꯆꯠꯈꯤꯕꯗ ꯑꯃꯁꯨ ꯑꯗꯨꯝ ꯑꯥ ꯌꯧꯈꯤꯀꯣ
ꯍꯣꯏ ꯑꯣꯏꯔꯣꯏꯗꯕ ꯃꯥꯜꯂꯒ ꯑꯣꯏꯈꯤꯕ ꯍꯥꯏꯇꯥꯔꯦ ꯃꯤꯗꯤ ꯃꯤꯗꯤ ꯀꯩ ꯍꯥꯏꯅꯤ ꯀꯤꯕ ꯈꯪꯗꯦ ꯑꯀꯤꯕꯥ ꯂꯩꯇ ꯃꯁꯥꯗ
ꯑꯩ ꯏꯁꯥꯃꯛꯅ ꯊꯤꯟꯗꯣꯛꯎꯔꯤꯕꯅꯦꯕ ꯄꯣꯠꯁꯦ
ꯑꯗꯨꯅꯦ ꯍꯥꯏꯁꯦ ꯎꯝ ꯇꯞꯇꯥꯏꯒ ꯀꯦꯗꯅ ꯆꯠꯈ꯭ꯔꯦ ꯍꯥꯏꯕ ꯑꯗꯣ ꯍꯣꯔꯦꯟ ꯀꯝꯇꯒ ꯄꯨꯔꯛꯇꯕꯤ ꯆꯪꯉꯛꯑꯗꯤ ꯑꯩꯗꯤ ꯃꯉꯛꯁꯝꯗꯣ ꯄꯥꯏꯔꯒ ꯏꯟꯗꯤ ꯏꯟꯒꯤꯅꯤꯍꯦ
ꯑꯥ ꯀꯩꯅꯣꯅꯦ ꯑꯩꯅ ꯒꯦꯠ ꯍꯥꯡꯉꯣꯏꯅ ꯍꯥꯏꯒꯤꯕꯅꯦ
ꯍꯣꯏ ꯑꯩꯅ ꯀꯩꯅꯣꯁꯨ ꯍꯥꯏꯒꯨꯝ ꯇꯧꯅꯦ ꯑꯝ ꯀꯩꯅꯣ ꯀꯤꯍꯣꯝꯗꯣꯅ ꯍꯥꯏꯒꯤꯕꯅꯦ ꯍꯥꯏꯗꯤ ꯅꯣꯡꯁꯨ
ꯈꯪꯗꯦ ꯑꯩ ꯊꯥꯖꯕꯗꯤ ꯈꯤꯇꯪꯗꯤ ꯋꯥꯠꯄꯒꯤ ꯇꯥꯞꯇꯤ ꯇꯧꯋꯦ
ꯊꯥꯖ ꯐꯥꯠꯇꯦꯕ ꯊꯥꯖꯕ ꯍꯥꯏꯕꯁꯦ ꯃꯥꯏ ꯃꯐꯝꯗꯗꯤ ꯊꯝꯗꯦꯕ
ꯍꯣꯏ ꯊꯥꯖꯕ ꯑꯃꯝ ꯐꯥꯎꯗꯦꯕ ꯑꯩꯒꯤ ꯏꯁꯥꯗ
ꯍꯣꯏ
ꯑꯉꯥꯡ ꯉꯥꯎꯁꯟꯅꯕ ꯑꯃ ꯂꯩꯌꯦꯕ ꯑꯉꯥꯡ ꯉꯥꯎꯁꯟꯅꯕꯗꯨꯅꯤ ꯍꯧꯖꯤꯛ ꯃꯈꯣꯟ ꯀꯟ ꯀꯟꯅ ꯋꯥ ꯉꯥꯡꯈꯠꯂꯛꯏꯁꯦ
ꯑꯗꯨꯝ ꯇꯧꯍꯟꯅꯤꯡꯗꯦꯀꯣ ꯍꯥꯏꯕꯗꯤ ꯁꯣꯏꯌꯦꯕ
ꯍꯣꯏ ꯁꯣꯏ ꯑꯗꯣ
ꯇꯧꯔꯒꯗꯤ ꯀꯩꯁꯨꯝ ꯅꯨꯡꯉꯥꯏꯕꯥ ꯐꯥꯎꯅꯗꯦꯗꯅ ꯄꯣꯠꯇꯣ
ꯎꯝ
ꯈꯣꯢꯗꯤ ꯁꯨꯃꯥꯏꯅ ꯉꯥꯡꯕꯁꯤꯐꯥꯎꯗ ꯑꯗꯨꯝ ꯇꯞꯅ ꯉꯥꯡꯖꯩ ꯍꯥꯏꯕ
ꯁꯤꯕꯣꯛꯇ ꯑꯗꯨꯝ ꯑꯩꯈꯣꯢꯗ